ꯑ ꯇꯕ꯭ꯔꯣ꯫
ꯇꯥꯏ ꯏꯕꯥꯅꯤꯗꯣ ꯋꯥꯔꯤ ꯗ꯭ꯔꯤꯉꯩꯗ ꯀꯩꯅꯣ ꯇꯧ ꯅꯦꯠꯋꯥꯛ ꯇꯥꯠꯈ꯭ꯔꯕ ꯃꯥꯂꯦꯅꯦ ꯇꯥꯏꯀꯣ ꯑꯣ ꯑꯣ
ꯑ ꯇꯥꯏ ꯉꯁꯥꯏꯒꯤꯗꯣ ꯂꯣꯏꯕ ꯃꯥꯜꯂꯦ꯫
ꯀꯔꯤ ꯇꯥꯔꯛ ꯍꯅꯦꯍꯦ ꯈꯪꯏ ꯃꯤꯅꯥ ꯍꯥꯏꯔꯒꯗꯤ ꯀꯩꯅꯣ ꯇꯧꯔꯒ
ꯁ
ꯑꯗꯣ ꯃꯈꯥ ꯇꯥꯔꯛꯀꯦꯕ ꯑꯩ ꯌꯦꯔꯨꯝ ꯂꯩꯕꯒꯤ ꯋꯥꯔꯤꯗꯣ ꯅꯦꯕ
ꯑꯥꯎꯗꯥꯎ
ꯐꯪꯗ꯭ꯔꯦ ꯐꯪꯗꯕꯒꯤ ꯑꯃꯨꯛ ꯍꯜꯂꯛꯑꯦ ꯑꯗꯨꯒ ꯑꯩꯈꯣꯏ ꯃꯅꯥꯛꯇꯁꯨ ꯗꯨꯀꯥꯟ ꯂꯩꯌꯦꯕ ꯈꯔ ꯑꯗꯨꯗ ꯍꯪꯉꯦ ꯃꯣꯏꯗꯤꯁꯨ ꯐꯪꯗ꯭ꯔꯦ ꯍꯧꯖꯤꯛꯇꯤ ꯌꯦꯔꯨꯝꯗꯣ ꯀꯩꯅꯣ ꯇꯧꯔꯦ ꯍꯥꯏꯌꯦ ꯑꯃꯗ ꯂꯨꯄꯥ ꯇꯔꯥ ꯍꯦꯟꯅ ꯆꯤꯡꯈ꯭ꯔꯦ ꯍꯥꯏꯅꯦ꯫
ꯑꯣ ꯑꯩꯁꯨ ꯀꯔꯤꯅꯣ ꯉꯔꯥꯡ ꯈꯨꯃꯟ ꯂꯝꯄꯥꯛꯇ ꯀꯔꯤ ꯈꯔ ꯋꯥꯛꯀꯤꯡ ꯆꯠꯅꯕ ꯑ ꯇꯧꯒꯤꯅ ꯆꯠꯂꯒ ꯈꯔ ꯋꯥꯕ ꯑꯗꯨꯒꯤ ꯌꯦꯔꯨꯝ ꯗꯨꯀꯥꯟꯗ ꯂꯧꯒꯦꯅ꯫ ꯇꯪꯒꯥꯅꯏ ꯔꯨꯝ ꯂꯩꯥꯏꯇꯦ ꯍꯥꯏꯕꯃꯁꯦ ꯇꯒꯥ ꯈꯔꯦ ꯑꯗꯨꯒꯔꯤꯔꯨꯝꯁꯦ ꯀꯔꯤꯔꯥ ꯂꯝꯕꯤ ꯊꯤꯡꯕꯒꯤꯦ ꯁꯨ ꯌꯥꯗ꯭ꯔꯦ ꯍꯥꯏꯌꯦ
ꯑꯣ
ꯍ ꯀꯔꯤꯔ ꯌꯔꯣꯝꯗꯤ ꯑꯩꯗꯤ ꯄꯥꯝꯕꯗꯤ ꯄꯥꯝꯃꯦ ꯑꯗꯨ ꯑꯣꯏꯔꯁꯨ ꯀꯌꯥꯝ꯫ ꯍꯋꯥꯏ ꯁꯦꯡꯅꯗꯤ ꯑꯗꯨꯝ ꯄꯥꯝꯂꯦꯗ꯫
ꯄꯥꯝꯃꯦ ꯍꯥꯏꯔꯒ ꯑꯃꯨꯛ ꯄꯥꯝꯗꯦ ꯑꯩꯁꯨ ꯌꯥꯝ ꯄꯥꯝꯕꯗꯤ ꯅꯠꯇꯦ ꯇꯦꯗ ꯑꯗꯨꯑꯣꯏꯁꯨ ꯍꯥꯏꯗꯤ ꯆꯝꯐꯨꯠꯀꯨꯝꯕ ꯆꯥꯔꯗꯤꯀꯣ꯫
ꯅꯪꯗꯤ ꯌꯥꯝ ꯄꯥꯝꯕꯒꯤꯅꯦ ꯁꯦꯠ ꯁꯦꯠ ꯂꯥꯎꯔꯣ ꯆꯥ
ꯆꯝꯐꯨꯠ ꯀꯨꯝꯕ ꯆꯥꯔꯗꯤ ꯆꯝꯐꯨꯠꯀ ꯆꯥꯛ ꯈꯛꯇ ꯆꯥꯕꯗꯣ ꯆꯥꯛ ꯆꯪꯗꯦꯗꯅ ꯑꯗꯨꯒꯤꯅꯤ ꯇ
ꯍ ꯍ
ꯑꯗꯨꯅꯦ ꯑꯩ ꯔꯨꯝ ꯂꯩꯔꯒ ꯆꯥꯔꯒ ꯂꯩꯕꯗꯣ ꯑꯗꯣ ꯏꯃꯥꯟꯅꯕ ꯏꯃꯥꯟꯅꯕꯤꯁꯤꯡꯅꯀꯣ ꯌꯦꯔꯨꯝ ꯆꯥꯕꯁꯦ ꯅꯨꯡꯣꯏꯕꯅꯦ ꯍꯥꯏꯌꯦꯕꯀꯣ
ꯍ
ꯑꯩꯗꯣ ꯅꯣꯏꯕ ꯅꯣꯏꯅꯤꯡꯗ꯭ꯔꯕ ꯀ ꯋꯦꯠ ꯍꯦꯟꯒꯠꯂꯦꯕ ꯍꯟꯗꯛꯁꯦ꯫ ꯑꯁ ꯅꯪ ꯑꯗꯨꯗ ꯑꯩꯅ ꯈ ꯅꯪ ꯅꯣꯏꯔꯤꯗꯣ ꯌꯦꯅꯨꯝꯝ ꯌꯥꯝ ꯆꯥꯕꯒꯤꯅꯦ ꯍꯥꯏꯌꯦꯕꯀꯣ
ꯑ ꯑꯩꯅ ꯏꯁꯇꯅ ꯍꯣꯏ ꯑꯁꯦꯡꯕꯒꯤꯅꯅꯦ ꯍꯥꯏꯕ ꯍꯣꯏꯅꯦ ꯃꯤ ꯌꯦꯔꯨꯝꯗꯤ ꯎꯝ ꯍꯛꯆꯥꯡ ꯐꯕꯅꯦꯅꯦ ꯀꯔꯤ ꯀꯔꯤ ꯅꯣꯏꯕ꯭ꯔꯣ ꯑꯩꯅ ꯍꯥꯏꯕꯀꯣ ꯃꯣꯏꯅ ꯑꯁ ꯁꯨꯃꯥ ꯍꯥꯏ ꯔꯦ ꯑ ꯐꯨꯠꯂꯒ ꯑꯩꯗꯤ ꯑꯗꯨꯝ ꯉꯧꯔꯒ ꯆꯥꯏꯑꯕꯀꯣ ꯐꯨꯠꯂꯒ ꯆꯥꯗꯦꯕ꯫
ꯑꯣ
ꯐꯨꯜꯂꯒ ꯆꯥꯕꯁꯤ ꯍꯛꯆꯥꯡ ꯐꯕꯅꯦ ꯅꯪ ꯉꯧꯔꯒ ꯆꯥꯕꯗꯨ ꯑꯗꯨꯗꯤ ꯅꯣꯏꯕꯅꯦ ꯍꯥꯏ
ꯍ ꯍꯣꯏ ꯊꯥꯎ ꯍꯥꯄꯅꯤ ꯅꯉꯣ
ꯍꯣꯏ
ꯀꯔꯤꯔꯣ ꯑꯩꯗꯤ ꯑꯣꯛꯁꯥ ꯂꯩꯔꯤꯗꯤ ꯂꯣꯏꯔꯦꯗ ꯏꯟꯖꯥꯡ ꯊꯣꯡꯗ꯭ꯔꯁꯨ ꯆꯥꯛ ꯊꯣꯡꯔꯥꯎ
ꯑꯁ ꯑꯣꯛꯁꯥ ꯑꯣꯛꯁꯥꯕꯨ ꯀꯅꯥ ꯄꯥꯝꯗꯕ ꯂꯩꯒꯦꯅꯦ
ꯅꯪꯁꯨ ꯄꯝꯕ꯭ꯔꯥ
ꯑꯩꯒꯤ ꯑꯩ ꯑꯩꯗꯤ ꯁꯥꯗ ꯑꯣꯛꯁꯥꯏꯌꯦ ꯑꯣꯛꯁꯥꯅꯦ ꯑꯩꯅ ꯈ꯭ꯋꯥꯏꯗꯒꯤ ꯄꯥꯝꯕ
ꯑꯗꯨ ꯑꯗꯨꯅꯦ ꯑ ꯑꯥ ꯍꯣꯏ ꯍꯣꯏ ꯑꯣꯛꯁꯥꯅ ꯍꯦꯟꯅ ꯄꯥꯝꯕ ꯃꯤ ꯈꯔꯕꯨꯗꯤ ꯑꯣꯛꯁꯥ ꯆꯥꯅꯤꯡꯅꯕ ꯃꯤ ꯂꯩꯌꯦꯕ
ꯑꯁ ꯑꯩꯗꯤ ꯍꯥꯏꯗꯤꯅꯦ ꯑꯇꯩ ꯀꯩ ꯎꯝ ꯕꯣꯏꯂꯔꯒꯨꯝꯕꯗꯤ ꯑꯗꯨꯝ ꯆꯥꯅꯤꯡꯗꯕ ꯄꯣꯏꯅꯀꯣ ꯍꯥꯏꯗꯤ ꯃꯍꯥꯎꯗꯣ ꯂꯩꯇꯕꯒꯤ ꯇꯥꯏꯞꯇ ꯈꯪꯗꯕꯒꯤ ꯇꯥꯏꯞꯇ ꯍꯦꯛ ꯇꯧꯔꯛꯑꯦꯕ ꯑꯗꯣ ꯑꯣꯛꯁꯥꯒꯤ ꯃꯠ ꯑꯣꯛꯁꯥꯒꯤꯗꯨꯗꯤ ꯑꯗꯨꯝ ꯃꯍꯥꯎ ꯑꯗꯨꯝ ꯌꯥꯝꯅ ꯑꯗꯨꯣꯝ ꯅꯨꯡꯇꯤꯒꯤ ꯆꯥꯏꯞꯇꯗ ꯑꯗꯨꯝ ꯃꯍꯥꯎ ꯂꯩꯕꯒꯤ ꯇꯥꯏꯞ ꯇ ꯇꯧꯋꯦꯕ
ꯍꯣꯢ
ꯑꯗꯨꯒ ꯁꯟꯁꯥꯅꯅꯦ ꯑ ꯀꯩꯅꯣ ꯀꯩꯅꯣ ꯇꯧꯕꯤꯕꯗꯣ ꯃꯩꯗ ꯊꯝꯕꯤꯔꯒ ꯆꯥꯕꯗꯣ
ꯀꯨꯏꯅ ꯊꯝꯃꯒ ꯀꯪꯍꯜꯂꯒ ꯁꯤꯡꯖꯨꯒꯨꯝꯕ ꯆꯥꯕꯗꯣ ꯑꯗꯨꯝ ꯍꯥꯎꯋꯦ
ꯍꯣꯏ ꯑꯗꯣ ꯎꯝ ꯍꯥꯎꯋꯦ ꯁꯟ ꯁꯥꯁꯨ ꯀꯔꯤꯔ ꯏꯟꯖꯥꯡ ꯊꯣꯡꯕꯗꯗꯤ ꯑꯩꯗꯤ ꯁꯟ ꯁꯥꯥꯒꯤꯁꯤ ꯀꯌꯥꯝ ꯄꯥꯝꯅꯩꯕ ꯑꯗꯣ ꯑꯀꯥꯡꯕꯗꯨꯗꯗꯤ ꯌꯥꯝ ꯄꯥꯝꯕꯅꯦ ꯀꯔꯤꯅ
ꯎꯝ
ꯃꯍꯥꯎꯁꯨ ꯌꯥꯝ ꯂꯩꯥꯏꯕꯅꯤꯅꯀꯣ ꯆꯥꯛ ꯆꯥꯔꯀꯥꯟꯗ ꯐꯤꯁ ꯑꯃ ꯑꯃ ꯑꯗꯨꯝ ꯆꯥꯕꯗꯣ ꯍꯦꯟꯅ ꯅꯨꯡꯉꯥꯏꯔꯒꯅꯤ
ꯎꯝ ꯑꯁ ꯅꯪꯗꯤ ꯍꯦꯟꯁꯥꯡ ꯌꯥꯝ ꯂꯤꯛꯅ
ꯑꯥ
ꯑꯦꯟꯖꯥꯡ ꯌꯥꯝ ꯂꯤꯛꯅ ꯆꯥꯕ ꯍꯩꯔꯝꯒꯗꯕ ꯃꯥꯜꯂꯦꯕ ꯄꯤꯁ ꯑꯃ ꯑꯅꯤ ꯌꯥꯔꯦ
ꯅꯠꯇꯦ ꯌꯥꯝꯗ꯭ꯔꯗꯤ ꯎꯄꯥꯏ ꯂꯩꯇ꯭ꯔꯦ ꯂꯩꯔꯔꯣꯏꯗꯅ
ꯑꯥ
ꯍꯦꯛ ꯆꯥꯕ ꯀꯥꯟꯗ ꯂꯣꯏ ꯆꯅ ꯃ ꯆꯔꯒꯤ ꯐꯔꯛ ꯇꯔꯅꯤ ꯑ ꯂꯩꯔꯗꯤ ꯆꯥꯕꯗꯤ ꯆꯥꯒꯅꯤꯅ ꯂꯩꯇꯕꯒꯤ ꯑꯗꯨꯝ ꯄꯤꯁꯨ ꯃꯥꯈꯤ ꯋꯥꯗꯣ ꯑꯗꯨꯝ ꯍꯩꯕꯅꯤꯗ
ꯎꯝ ꯑꯈꯣꯏꯗꯤ ꯆꯥꯎ ꯆꯥꯅꯤꯡꯕ ꯃꯈꯩ ꯆꯧꯁꯦ ꯂꯣꯏꯅ ꯆꯥꯊꯣꯛꯀꯦ ꯑꯩꯁꯨ ꯆꯥꯎꯋ ꯍꯥꯏꯗꯤ ꯆꯥꯒꯅꯤ ꯂꯣꯏꯅ
ꯍ
ꯅꯪ ꯊꯣꯡ ꯊꯥꯛꯄꯗꯤ ꯄꯥꯝꯕ꯭ꯔꯣ
ꯀꯔꯤ ꯍꯥꯏꯕ
ꯅꯪꯀꯣ ꯍꯦꯟꯖꯥꯡꯒꯨꯝꯕ ꯊꯣꯡꯕꯒꯨꯝꯕ ꯄꯥꯝꯕ꯭ꯔꯥ ꯍꯥꯏꯕ
ꯑꯥ ꯍꯦꯟꯖꯪ ꯊꯣꯡꯕ ꯄꯥꯝꯕ꯭ꯔꯥ ꯍꯩꯔꯣ
ꯍꯣꯏ ꯅꯨꯄꯥꯗꯤ ꯈꯔ ꯂꯩꯏꯅ ꯈꯔ ꯊꯣꯡꯕ ꯊꯥꯛꯄ ꯄꯥꯝꯕ ꯂꯩꯕꯅꯤ ꯅꯨꯄꯥꯗꯁꯨ
ꯑꯩ ꯑꯩꯗꯤ ꯏꯟꯖꯥꯡꯒ ꯆꯥꯛꯒ ꯑꯩꯅ ꯑꯩꯊꯟꯗ ꯑꯗꯨꯝ ꯊꯣꯡꯕꯅꯦ
ꯑꯣ ꯑꯣ
ꯀꯔꯤꯔ ꯑꯩ ꯀꯥꯗꯅ ꯑꯩ ꯏꯊꯟꯇꯥ ꯂꯩꯕ
ꯑꯠ ꯑꯣ ꯑꯣ ꯑꯩꯁꯨ ꯏꯊꯟꯗ ꯂꯩꯌꯦ ꯏꯊꯟꯗ ꯑꯗꯨꯝ ꯊꯣꯡꯑꯒ ꯆꯥꯏꯌꯦ ꯏꯃꯥꯟꯅꯕꯤꯗꯣ ꯏꯕꯥꯅꯤꯗꯣ ꯀꯥ ꯇꯉꯥꯟ ꯇꯣꯉꯥꯜꯂꯦꯕ
ꯑꫭ
ꯏꯕꯥꯅꯤꯁꯨ ꯍꯥꯟꯅ ꯈꯪꯗꯕꯀꯣ ꯀꯣꯟꯅ ꯈꯪꯅ ꯀꯣꯟꯅ ꯈꯪꯅꯕ
ꯑꯁ ꯑꯗꯨꯗꯤ ꯑꯣꯛꯁ ꯀꯦ ꯖꯤ ꯑꯃ ꯂꯧꯔꯒ ꯅꯣꯡꯃ ꯥꯔꯛꯑꯣꯗꯅ ꯅꯪ ꯑꯩ ꯊꯣꯡꯕꯤꯒꯦ
ꯌꯥꯏꯅꯦ ꯑꯗꯣ ꯑꯣꯛꯁꯥꯗꯨꯗꯤ ꯀꯩꯅꯣ ꯇꯧꯋꯦ ꯊꯥꯎ ꯍꯥꯞꯄꯗꯤ ꯑꯩꯗꯤ ꯍꯥꯎꯗꯤ ꯍꯥꯎꯋꯦ ꯑꯗꯨꯑꯣꯏꯁꯨ ꯌꯥꯝ ꯆꯥꯕ ꯉꯝꯗꯦꯕ ꯊꯥꯎ ꯍꯥꯞꯇꯕꯤꯗ ꯊꯣꯡꯕꯗꯣ
ꯏꯁ ꯑꯣꯛꯁꯥꯗ ꯀꯃꯥꯏ ꯊꯥꯎ ꯑꯃꯨꯛꯀ ꯍꯥꯞꯇꯣꯏꯅꯣ꯫
ꯍꯥꯞꯄꯦꯅꯦꯍꯦ ꯃꯤ
ꯍꯣꯏ ꯃꯤ ꯈꯔꯕꯨꯗꯤ ꯍꯥꯞꯄꯒ ꯃꯤꯁꯨ ꯂꯩꯌꯦ ꯑꯗꯨ ꯑꯣꯏꯔꯁꯨ ꯀꯔꯤꯔꯥ ꯀꯦꯞꯁꯨꯜꯗꯧ ꯐꯖꯥꯔꯗꯤ ꯃꯁꯥꯗꯣ ꯐꯖꯥꯔꯗꯤ ꯑꯗꯨꯝ ꯍꯥꯞ ꯇ꯭ꯔꯁꯨ ꯌꯥꯏꯕ ꯑꯩꯈꯣꯏ ꯄꯨꯔꯥ ꯑꯩꯈꯣꯏ ꯈꯨꯟꯗ ꯂꯧꯔꯒ ꯊꯣꯡꯕꯒꯤ ꯏꯁꯇꯥꯜꯗ ꯑꯗꯨꯝ ꯊꯣꯡꯔꯗꯤ ꯑꯗꯨꯝ ꯍꯥꯎꯕꯅꯦꯕ ꯈꯔꯤꯔ ꯀꯝꯄꫭꯅꯦꯟ ꯁꯥꯏꯗ ꯑꫭꯏꯗꫭꯔ ꯃꯔꯣꯏ ꯀꯩꯒꯥ ꯀꯔꯤꯀꯥ ꯐꯖꯅ ꯍꯥꯞꯔꯗꯤꯀꯣ
ꯍꯣꯏ ꯑꯁ ꯑꯩꯗꯤ ꯆꯥꯅꯤꯡꯈ꯭ꯔꯦꯗ ꯃꯤꯠꯇ ꯎꯑꯦ ꯍꯣꯏ ꯆꯥꯅꯤꯡꯉꯦ ꯑꯩꯗꯤ
ꯐ
ꯑꯩꯈꯣꯏ ꯑꯗꯨꯒꯤ ꯀꯣ ꯎꯝ ꯏꯄꯥ ꯅꫭꯏ ꯑꯥ ꯑꯩꯈꯣꯏ ꯎꯝ ꯑꯥ ꯀꯩꯅꫭ ꯑꯁꯣꯝꯗ ꯆꯤꯡꯗ ꯂꯩꯕꯁꯤꯡꯗꯣ
ꯎꯝ
ꯃꯣꯏꯅ ꯑꯣꯛꯁꯥ‌ ꯒꯨꯝꯕ ꯆꯤꯡꯒꯤ ꯀꯛꯑꯒ ꯆꯥꯔꯗꯤꯀꯣ
ꯎꯝ
ꯑꯩꯉꯣꯟꯗ ꯐꯣꯟ ꯇꯧꯔꯒ ꯍꯦꯛ ꯍꯦꯛ ꯂꯦꯟ ꯅꯥꯏꯌꯦꯕ ꯑꯩ ꯄꯥꯝꯃꯦ ꯈꯪꯕꯒꯤ ꯈꯪꯕ꯭ꯔꯥ꯫ ꯑꯩꯈꯣꯏꯗꯤ ꯉꯁꯤ ꯑꯗꯨ ꯆꯥꯒꯅꯤ ꯀꯥꯏꯅ ꯇꯧꯔꯒ ꯍꯦꯛ ꯍꯦꯛ ꯐꯣꯟ ꯇꯧꯔꯛꯑꯦꯕ ꯍꯥꯎꯕ꯭ꯔꯣ ꯑꯩꯖꯨ ꯍꯥꯏꯒꯅꯦꯕꯀꯣ ꯃꯣꯏꯅ ꯑꯥꯁ ꯉꯁꯤꯒꯤ ꯈꯍꯥꯎꯁꯤꯗꯤ ꯀꯥ ꯍꯥꯏꯔꯛꯀꯅꯤ ꯑꯩꯅ ꯆꯥꯏ ꯆꯥꯎꯋꫭ ꯆꯥꯎꯋꫭ ꯍꯥꯏꯕ
ꯎꯝ ꯍꯥꯏꯗꯤ ꯑꯁꯤꯒꯤ ꯆꯤꯡꯒꯤꯅ ꯍꯦꯟꯅ ꯍꯥꯎꯋꯤꯅꯀꯣ
ꯍꯣꯏ ꯍꯣꯏ ꯌꯥꯝ ꯍꯥꯎꯕꯅꯦ ꯑꯗꯨ
ꯎꯝ ꯍꯣꯏꯅꯦ ꯑꯆꯥꯁꯤꯅꯦ ꯀꯦꯖꯤ ꯑꯃꯈꯛꯇ ꯀꯅꯥ ꯆꯥꯔꯒ ꯀꯅꯥ ꯌꯦꯡꯗꯣꯏꯅꯣ ꯑꯅꯤ ꯄꯨꯔꯛꯀꯦ
ꯀꯥꯏꯅ
ꯑꯦ ꯀꯔꯤꯒꯤꫪ ꯅꯪ ꯑ ꯆꯤꯡ ꯀꫪꯤꫪ‌‌ ꯅꯪ ꯆꯤꯡ ꯃꯇꫭꯟꯗꯥ ꯂꯥꯁꯇ ꯂꯩꯕ ꯈꯨꯟꯗꯒꯤ ꯅꯪ ꯂꯥꯛꯄꯔꯥ
ꯂꯥꯜ ꯅꯠꯇꯦꯗꯥ
ꯀꯩꯗ ꯃꯌꯥꯏꯗ
ꯃꯌꯥꯏ ꯃꯌꯥꯏꯔꯞꯁꯨ ꯅꯠꯇꯦ ꯇꯝꯄꯥꯛ ꯍꯦꯛ ꯂꯣꯏꯕꯒ ꯀꯣ ꯆꯤꯡ ꯆꯤꯡ ꯍꯦꯛ ꯀꯥꯕꯒ ꯑꯗꯨꯝ ꯂꯩꯔꯦ ꯇꯝꯄꯥꯛ ꯍꯦꯛ ꯂꯣꯏꯕꯒ ꯆꯤꯡ ꯀꯥꯕ ꯆꯤꯡ ꯀꯥ - ꯆꯤꯡ ꯀꯥꯕ ꯍꯧꯕ ꯀꯥꯟꯗ ꯑꯗꯨꯝ ꯂꯩꯔꯦꯕ
ꯆꯤꯡꯗꯤ ꯆꯤꯡ ꯑꯣꯏꯔꯒꯀꯣ ꯑꯩꯈꯣꯏꯁꯦ ꯌꯥꯝ ꯍꯛ ꯐꯔꯛ ꯌꯥꯝ ꯇꯥꯏꯌꯦ ꯍꯥꯏꯕꯗ ꯆꯤꯡꯁꯨ ꯍꯥꯏꯅꯤꯡꯉꯥꯏ ꯑꯃꯨꯛ ꯀꯔꯤ ꯍꯥꯏꯁꯦ ꯇꯝꯄꯥꯛ ꯍꯥꯏꯉꯥꯏꯁꯨ ꯑꯃꯨꯛ ꯅꯠꯇꯕꯀꯣ ꯐꯔꯛ ꯁꯔꯛꯇ ꯂꯩ ꯑꯗꯣ ꯅꯨꯡꯗꯤ ꯅꯨꯡꯉꯥꯏꯌꯦ ꯆꯤꯡꯗ ꯀꯥꯒꯗꯕ ꯇꯝꯄꯥꯛꯇ ꯀꯥꯒꯗꯕ ꯑꯗꯨꯗꯤ ꯈꯔ ꯅꯨꯡꯉꯥꯏꯔꯦ ꯍꯥꯏꯗꯤ ꯃꯛ ꯀꯩꯅꯣꯗ ꯀꯩꯅꯣ ꯇꯥꯔꯦꯕ ꯑꯩꯈꯣꯏꯗꯣ ꯑꯗꯨꯝ ꯈꯪꯗ꯭ꯔꯣ ꯍꯥꯏꯕ ꯍꯩꯇ꯭ꯔꯦ
ꯍꯩ
ꯅꯨꯡꯉꯥꯏꯒꯅꯤ ꯁꯤꯁꯦ ꯅꯣꯏ ꯃꯅꯥꯛꯇꯗꯤ ꯂꯩꯕ ꯅꯨꯡꯉꯥꯏꯒꯅꯤꯅ
ꯍꯣꯏ ꯃꯤꯁꯤꯡ ꯑꯗꯨꯝ ꯍꯥꯏꯅꯕꯅꯦ ꯑꯥ ꯅꯣꯏ ꯈꯨꯟꯁꯦ ꯀꯔꯤ ꯍꯥꯏꯁꯤꯔꯥ ꯑꯗꯨꯝ ꯎꯝ ꯃꯌꯥꯏ ꯌꯥꯝ ꯇꯥꯏꯌꯦ ꯍꯥꯏꯅꯀꯣ
ꯑꯩꯗꯤ ꯀꯔꯤꯔ ꯃꯇꯣꯟ
ꯀꯨꯝꯕꯒꯤꯁꯨ ꯃꯌꯥꯏ ꯌꯥꯝ ꯇꯥꯏ ꯌꯥꯝ ꯐꯩ ꯍꯥꯏ
ꯑꯣ
ꯎꯝ
ꯀꯔꯤꯔꯥ ꯑꯩꯒꯤ ꯀꯔꯤꯔꯥ ꯎꯝ ꯍꯣꯏ ꯃꯇꯣꯟꯗꯒꯤ ꯂꯥꯛꯄꯅꯤꯅꯀꯣ
ꯑꯣ ꯅꯪꯗꯤ ꯑꯥ ꯃꯇꯣꯟ ꯌꯧꯔꯕ꯭ꯔꯣ
ꯍꯣꯏ
ꯑꯣꯍꯣ
ꯑꯩ ꯑꯩ ꯉꯁꯥꯏ ꯅꯉꯣꯟꯗ ꯀꯔꯤꯔꯥ ꯍꯥꯏꯕꯗꯣ ꯃꯇꯣꯟꯗꯒꯤꯔ ꯍꯥꯏꯕꯗꯣ
ꯎꯝ
ꯀꯔꯤꯔꯥ ꯅꯪ ꯋꯥ ꯉꯥꯡꯕ ꯇꯥꯕ ꯀꯥꯟꯗ ꯑꯗꯨꯗꯒꯤ ꯃꯇꯣꯟꯗꯒꯤ ꯂꯥꯛꯄ ꯃꯤꯅꯦꯅ ꯈꯟꯕ ꯑꯗꯨꯒꯤ
ꯑꯥ ꯃꯇꯣꯟꯗꯁꯨ ꯂꯩꯕ ꯅꯨꯡꯉꯥꯏꯔꯝꯒꯅꯤꯀꯣ
ꯃꯇꯣꯟꯗ ꯂꯩꯕꯁꯦ ꯎꯝ ꯅꯨꯡꯉꯥꯏꯕꯗꯤ ꯅꯨꯡꯉꯥꯏꯌꯦ ꯑꯗꯨ ꯑꯣꯏꯔꯁꯨ ꯀꯔꯤꯔꯥ ꯑꯩ ꯂꯩꯐꯝꯅꯁꯦ ꯅꯣꯡ ꯅꯣꯡꯁꯦ ꯑꯗꯨꯝ ꯇꯥꯃꯟꯕꯒꯤꯀꯣ
ꯎꯝ
ꯅꯦꯠꯋꯥꯛꯁꯨ ꯈꯔ ꯐꯖꯗꯦꯕ
ꯑꯣ ꯑꯣ
ꯗꯨꯝ ꯄꯥꯏꯔꯒ ꯑꯗꯨꯝ ꯌꯦꯡꯈ꯭ꯔꯦꯗ ꯑꯗꯨꯝ ꯇꯧꯕꯗꯤ ꯌꯥꯏꯌꯦꯕ ꯑꯗꯨ ꯑꯣꯏꯔꯁꯨ ꯃꯔꯛ ꯃꯔꯛꯇꯤ ꯑꯗꯨꯝ ꯌꯥꯗꯕꯗꯣ
ꯎꯝ ꯎꯝ ꯎꯝ ꯑꯩꯈꯣꯏꯗꯁꯨ ꯇꯧꯋꯦꯗ ꯑꯗꯨꯕꯨꯗꯤ ꯀꯔꯤꯔꯣ ꯈꯪꯗꯦ ꯑꯩꯈꯣꯏꯗꯤ ꯄꯨꯔꯥ ꯕꯦꯔꯥꯅꯦ ꯑꯣꯟꯅꯔꯦꯕ ꯍꯥꯟꯅ ꯅꯦꯠꯋꯥꯛꯀꯤ ꯇꯥꯋꯔ ꯊꯝꯗ꯭ꯔꯤꯉꯩꯗꯗꯤꯀꯣ
ꯎꯝ
ꯅꯦꯠꯋꯥꯛꯀꯤ ꯄ꯭ꯔꯣꯕ꯭ꯂꯦꯝꯁꯦ ꯈꯪꯉꯝꯗꯦꯕꯀꯣ ꯑꯗꯨꯒ ꯅꯦꯠꯋꯥꯛꯀꯤ ꯇꯋꯥꯔ ꯊꯝꯃꯀꯥꯟꯗ ꯅꯨꯡꯉꯥꯏꯇꯕ ꯅꯦꯠꯋꯥꯛ
ꯑꯣꯟꯅꯕꯅꯦ ꯑꯈꯣꯏꯗꯤ ꯒ꯭ꯌꯥꯟ ꯇꯥꯗꯦ ꯐꯥꯏꯚ ꯖꯤꯒꯁꯨ ꯊꯝꯃꯤꯅꯦꯀꯣ ꯑꯗꯨꯒ ꯀꯔꯤꯔꯥ ꯈꯪꯗꯦꯅꯦ
ꯎꯝ
ꯅꯦꯠꯋꯥꯛ ꯅꯨꯡꯉꯥꯏꯇꯕ ꯀꯥꯟꯗ ꯐꯥꯏꯚ ꯖꯤꯒ ꯑꯃꯨꯛ ꯆꯣꯡꯊꯣꯔꯛꯀꯅꯤ
ꯑꯗꯣ ꯅꯪ ꯀꯩꯒꯤꯅꯣ ꯑ ꯑ ꯀꯔꯤꯔꯥ ꯉꯁꯥꯏ ꯅꯪ ꯑꯩꯉꯣꯟꯗ ꯇꯦꯛꯁ ꯊꯥꯕꯗꯣ
ꯀꯔꯤꯔꯥ ꯑꯩꯅ ꯅꯪꯒꯤ ꯇ꯭ꯔꯥꯞ ꯍꯪꯕꯗꯨꯔꯣ꯫
ꯍꯣꯏ ꯍꯣꯏ
ꯑꯗꯣ ꯅꯪꯗꯣ ꯈꯪꯗꯦ ꯈꯨꯍꯥꯏ ꯑꯇꯣꯞꯄ ꯃꯜꯕꯀꯣ ꯑꯇꯣꯞꯄ ꯇꯔꯥꯢꯕ ꯃꯥꯟꯕ꯫
ꯑꯩ ꯃꯈꯣꯟ ꯃꯈꯣꯟꯗꯒꯤꯔꯥ꯫
ꯍꯣꯏ ꯅꯪꯒꯤ ꯈꯣꯟꯗꯒꯤ꯫ ꯑꯃ ꯑꯝ ꯑꯃ ꯑꯝ ꯑꯃꯀꯣ ꯅꯪ ꯀꯔꯤ ꯍꯥꯏꯕ ꯑꯃ ꯅꯨꯄꯥ ꯑꯃ ꯑꯩꯈꯣꯏꯒ ꯃꯥꯟꯅꯗꯕ ꯀꯣ꯫ ꯑꯃ ꯂꯩꯌꯦꯕ ꯑꯗꯣ ꯅꯨꯄꯥꯒꯤ ꯇꯥꯏꯞꯇ ꯉꯥꯡꯉꯦꯕ ꯅꯪꯁꯨ꯫
ꯑꯁ ꯀꯩꯅꯣ ꯑꯩꯉꯣꯟꯗ ꯑꯗꯨꯝ ꯍꯥꯢꯕ ꯍꯥꯢꯕꯤꯕꯁꯦ ꯑꯗꯨꯝ ꯃꯤꯒꯤ ꯍꯥꯌꯦꯕ ꯑꯩꯉꯣꯟꯗꯁꯨ
ꯍꯥ ꯍꯥ ꯍꯥ ꯅꯣꯛꯅꯤꯡꯉꯤ ꯑꯣ ꯑꯩ ꯈꯛꯇ ꯅꯠꯇꯕ꯭ꯔꯥ ꯑꯇꯣꯞꯄꯁꯨ ꯍꯥꯏꯕ꯭ꯔꯥ꯫
ꯑꯇꯣꯞꯄꯁꯨ ꯍꯥꯢꯑꯦ ꯍꯣꯏ ꯫
ꯑꯣ ꯑꯣ꯫